ꯇꯥꯏꯌꯦ ꯇꯥꯏꯌꯦ ꯍꯜꯂꯛꯑꯕꯣ ꯀꯃꯥꯏꯟ ꯇꯧꯔꯒꯦ꯫ ꯑꯧ ꯑꯩ ꯍꯜꯂꯛꯄꯒ ꯍꯧꯖꯤꯛ ꯃꯥꯏ ꯇꯥꯗ ꯉꯥꯏꯔꯤꯌꯦ ꯑꯁꯤ ꯂꯝꯕꯤꯗ ꯑꯩꯈꯣꯏ ꯄꯔꯦꯡ ꯃꯇꯥꯏꯗ ꯅꯣꯏ ꯅꯃꯥꯟꯅꯕ ꯑꯃꯗꯨꯁꯨ ꯑꯉꯥꯡ ꯇꯨꯏꯁꯟ ꯂꯧꯕ ꯂꯥꯛꯄꯒꯤ ꯊꯦꯡꯅꯔꯝꯃꯦ꯫
ꯑꯣ ꯐꯔꯦ ꯐꯔꯦ꯫
ꯅꯪꯗꯤ ꯄꯨꯡ ꯀꯌꯥꯗ ꯍꯜꯂꯛꯏꯅꯣꯁꯤ ꯑꯩꯗꯤ ꯀꯃꯥꯏꯅ ꯇꯧꯕ ꯉꯁꯤꯗꯤ ꯄꯨꯡ ꯉꯜꯂꯦ ꯁꯤ ꯌꯧꯔꯛꯄꯗ ꯄꯨꯡ ꯃꯔꯤ ꯑꯗꯨꯃꯥꯏꯅ ꯇꯥꯔꯦꯕꯀꯣ ꯑꯗꯨꯏꯗꯨꯒ
ꯏꯃꯥꯟꯅꯕ ꯑꯃ ꯂꯩꯕꯗꯣ ꯑꯥ ꯍꯣꯜ ꯃꯅꯥꯛꯀꯤ꯫
ꯍꯣꯜ ꯃꯅꯥꯛꯀꯤ꯫
ꯁꯥꯏꯀꯜ ꯊꯅꯝꯕ ꯉꯔꯥꯡꯁꯨ ꯊꯦꯡꯉꯕꯅꯤꯅ ꯏꯅꯥꯎꯄꯥ ꯇꯧꯔꯒ ꯂꯧꯕ ꯂꯥꯜꯂꯦ ꯂꯝꯈꯥꯏꯗꯒꯤ ꯑꯗꯨꯅ ꯁꯥꯏꯀꯜꯗꯨ ꯂꯧꯕ ꯐꯔꯛ ꯇꯥꯕꯒꯤ ꯆꯪꯉꯝꯗ꯭ꯔꯕ ꯑꯗꯨꯏꯗꯨꯅ ꯉꯁꯤꯗ ꯆꯪꯉ ꯂꯧꯔꯒꯦꯅ ꯂꯧꯔꯦ ꯉꯥꯛꯇꯪ ꯐꯝꯃꯦ ꯃꯣꯏꯗ ꯆꯪꯉꯨꯕ
ꯐꯝꯃꯦ ꯃꯣꯏꯗ ꯆꯪꯉꯨꯕ ꯑꯗꯨꯝ ꯆꯪꯉꯨꯕ ꯂꯥꯛꯄ ꯌꯥꯗꯕꯅꯤꯅ ꯉꯥꯛꯇꯪ ꯐꯝꯃꯦ ꯃꯣꯏ ꯃꯃꯥꯅ ꯑꯥ ꯑꯩꯗꯣ ꯃꯈꯣꯡꯗꯨ ꯅꯨꯡꯉꯥꯏꯇ꯭ꯔꯦ ꯌꯦꯟ ꯈꯔ ꯂꯧꯕꯤꯔꯝꯃꯣꯏꯅ ꯌꯦꯟꯅꯥꯎ ꯃꯆꯥ ꯇꯔꯥ ꯂꯧꯕꯤꯔꯝꯃꯦ ꯃꯆꯤꯟꯖꯥꯛꯁꯨ ꯂꯩꯕꯤꯔꯝꯃꯦ ꯐꯝꯕ
ꯅꯤꯛꯄ ꯀꯩꯗꯧꯕ ꯂꯩꯕꯅꯤꯅ꯫
ꯀꯩꯗꯧꯕ ꯂꯩꯅꯤꯅ꯫
ꯑꯗꯨ ꯑꯃꯇꯪ ꯐꯝꯃꯝꯃꯦ ꯑꯗꯨꯒ ꯂꯥꯛꯄ ꯀꯥꯟꯗ ꯄꯨꯡ ꯌꯧꯕ ꯀꯥꯟꯗ ꯁꯨꯝ ꯄꯨꯡ ꯃꯉꯥ ꯇꯔꯥ ꯑꯗꯨꯃꯥꯏꯅ ꯆꯠꯂꯦ ꯑꯗꯨꯒ ꯌꯦꯡꯀꯥꯟꯗ ꯉꯜꯂꯝꯕꯗꯣ ꯑꯗꯨꯗꯨꯒꯤ ꯑꯗꯨꯒꯤ ꯑꯩ ꯅꯉꯣꯟꯗ ꯄꯥꯎ ꯐꯥꯎꯔꯛꯏꯗꯨ ꯅꯪ ꯉꯟꯅ ꯂꯥꯛꯀꯗꯔꯥ꯫
ꯉꯥꯟꯅ ꯂꯥꯛꯀꯥꯗꯔꯥ ꯑꯗꯨ ꯋꯥꯥꯛꯀꯤꯡ ꯆꯠꯂꯨꯁꯦ ꯍꯥꯏꯔꯛ ꯑꯩꯁ ꯏꯔꯨꯨꯖꯁꯤꯔ ꯈꯜꯂꯝꯕ ꯑꯗꯨ ꯅꯪ ꯂꯥꯛꯇꯣꯏ ꯑꯣꯏꯇꯗꯤ ꯑꯗꯨꯝ ꯋꯥꯀꯤꯡ ꯆꯠꯊꯣꯛꯎꯔꯒ ꯏꯔꯨꯊꯣꯛꯀꯦ ꯇꯧꯔꯝꯕ ꯑꯗꯨ ꯅꯪ ꯆꯠꯂꯔꯣꯏ ꯍꯥꯏꯕꯗꯨꯗ ꯏꯔꯨꯊꯣ ꯑꯗꯨꯝ ꯂꯩꯔꯦ ꯑꯗꯣ ꯅꯪꯒꯤ ꯁꯤꯝꯁꯤ ꯀꯩꯅꯣ꯫ ꯄꯠ ꯄꯠ꯫ ꯄꯠ ꯇꯠꯀꯦ ꯇꯠꯀꯦ ꯇꯧꯋꯦ ꯇꯥꯕꯝ ꯈꯪꯗꯕꯩ ꯇꯥꯏꯞꯇ ꯅꯠꯇ꯭ꯔꯒ ꯅꯪꯅ ꯊꯦꯝꯃ ꯊꯦꯝꯃ ꯉꯥꯝꯕꯒꯤꯔ ꯀꯩꯅꯣ ꯇꯥꯕ ꯈꯤꯇꯪ ꯅꯨꯡꯉꯥꯏꯌꯦ꯫ ꯅꯨꯡꯉꯥꯏꯔꯣꯏꯗꯒꯤ ꯇꯧꯋꯦ ꯑꯗꯨꯗꯣ ꯍꯌꯦꯡꯗꯤ ꯆꯠꯁꯦ ꯌꯥꯕ ꯅꯠꯇ꯭ꯔꯣ ꯑꯌꯨꯛ ꯅꯠꯇ꯭ꯔꯒ ꯀꯃꯥꯏꯅ ꯇꯧꯗꯣꯏꯅꯣ ꯂꯨꯍꯣꯡꯕꯅ ꯇꯥꯡ ꯅꯪ ꯂꯨꯍꯣꯡꯕ ꯅꯣꯏꯅꯃꯥꯟꯅꯕꯒꯤ ꯃꯌꯥꯝꯕ ꯂꯨꯍꯣꯡꯕꯗꯨꯣ ꯇꯥꯔꯤꯛ ꯀꯌꯥꯗꯒꯤ ꯆꯠꯂꯨꯗꯣꯏꯅꯣ ꯅꯥꯌꯨꯝꯗꯒꯤ꯫
ꯑꯩ ꯀꯩꯅꯣ ꯇꯧꯔꯅꯤ ꯍꯌꯦꯡ ꯁꯒꯣꯜꯁꯦꯟ ꯅꯨꯃꯤꯠꯇꯣ ꯑꯗꯨꯃꯥꯏꯅ ꯆꯠꯂꯅꯦꯕꯀꯣ ꯑꯗꯨꯒ ꯏꯔꯥꯏꯗꯨꯃ ꯂꯦꯛꯑꯅꯤ ꯑꯗꯨꯒ ꯊꯥꯡꯖꯗ ꯂꯥꯛꯇꯣꯏꯅꯦꯕꯀꯣ ꯁꯒꯣꯜꯁꯦꯟ ꯅꯨꯃꯤꯠꯇꯣ
ꯏꯔꯥꯏꯁꯨ ꯁꯒꯣꯜꯁꯦꯟꯁꯨ ꯂꯦꯛꯇꯣꯏ ꯅꯠꯇ꯭ꯔꯣ꯫
ꯂꯦꯛꯇꯣꯏꯅꯦ ꯁꯒꯣꯜꯁꯦꯟꯁꯨ ꯆꯠꯇꯣꯏ ꯑꯗꯨ ꯆꯞ ꯃꯥꯟꯅꯔꯗ꯭ꯔꯣ ꯑꯩꯅ ꯍꯥꯗꯣ ꯁꯒꯣꯜ ꯁꯦꯟ ꯆꯠꯂꯒ ꯏꯔꯥꯏꯁꯨ ꯑꯃ ꯂꯦꯛꯑꯅꯤ ꯑꯗꯨꯒ ꯊꯥꯡꯖꯥꯗ ꯂꯥꯛꯇꯣꯏꯅꯦꯕ ꯁꯒꯣꯜ ꯍꯌꯦꯡꯁꯨ ꯆꯠꯄ ꯌꯥꯒꯅꯤ ꯍꯪꯆꯤꯁꯨ ꯆꯠꯄ ꯌꯥꯒꯅꯤ꯫
ꯅꯣꯡꯃꯥꯏꯖꯤꯡ ꯅꯨꯃꯤꯠꯁꯨ ꯆꯠꯄ ꯌꯥꯒꯅꯤ ꯀꯃꯥꯏꯟ ꯌꯥ ꯑꯗꯨꯕ ꯇꯣꯋꯦꯟꯇꯤ ꯐꯣꯔ ꯇꯣꯋꯦꯟꯇꯤ ꯐꯥꯏꯚ ꯇꯣꯋꯦꯟꯇꯤ ꯁꯤꯛꯁ ꯀꯔꯤ ꯅꯨꯃꯤꯠꯅꯣ ꯉꯁꯤꯁꯤꯕꯣ꯫ ꯉꯁꯤ ꯂꯩꯕꯥꯛ ꯄꯣꯛꯄꯅꯦ ꯀꯩꯅꯣ ꯅꯪꯕꯨ ꯉꯥꯎꯔꯕ ꯂꯩꯕꯥꯛ ꯄꯣꯛꯄ ꯑꯣꯏꯔꯗꯤ ꯌꯨꯝꯁ ꯀꯩ ꯁꯥ꯫ ꯆꯠꯂꯅꯤ ꯁꯒꯣꯜꯁꯦꯟꯗ ꯑꯥ ꯆꯠꯈ꯭ꯔꯒ ꯀꯃꯥꯏꯅ ꯍꯌꯦꯡ ꯁꯨ ꯍꯪꯆꯠꯁꯨ ꯆꯠ ꯇꯣꯏꯅꯣ ꯅꯪ ꯉꯥꯡꯉꯁꯤꯕꯣ꯫
ꯀꯩꯅꯣ ꯑꯩꯅ ꯉꯥꯎꯔꯕ ꯉꯁꯤ ꯍꯌꯦꯡꯁꯦ ꯆꯠꯇꯣ ꯂꯩꯔꯦ ꯍꯌꯦꯡ ꯆꯠꯇꯧꯕꯩ ꯂꯩꯔꯩ ꯍꯥꯏꯗꯤ ꯍꯌꯦꯡ ꯆꯠꯂꯅꯤ ꯍꯌꯦꯡꯁꯦ ꯌꯨꯝꯆꯠ ꯀꯩꯁꯅꯦ ꯁꯒꯣꯜꯁꯦꯟ ꯗꯨꯃ ꯂꯩꯔꯅꯤ ꯁꯒꯣꯜꯁꯦꯟ ꯆꯠꯂꯅꯤ ꯑꯗꯒꯤ ꯑꯩꯅ ꯂꯩꯗꯣꯏꯔꯤꯁꯦ ꯁꯒꯣꯜꯁꯦꯟ ꯑꯗꯨꯝ ꯅꯨꯡꯃꯤꯠꯇꯨꯗ ꯆꯠꯇꯣꯏꯅꯤ ꯅ ꯌꯥꯔꯅꯤꯅ ꯑꯗꯨꯒ
ꯑꯗꯨꯒ ꯑꯗꯨꯏ ꯅꯨꯃꯤꯠꯇꯨ ꯄꯥꯕ ꯌꯥꯔꯅꯤ ꯏꯔꯥꯏꯗꯨꯃꯗꯤ ꯁꯨꯌꯥ ꯌꯥꯔꯔꯣꯏꯅ ꯏꯔꯥꯏ ꯈꯛꯇꯅꯦ ꯌꯥꯔꯣꯏꯗ꯭ꯔꯤꯁꯦ ꯁꯒꯣꯜꯁꯦꯟ ꯁꯒꯣꯂꯁꯦꯟ ꯆꯠꯇꯣꯏꯅꯤꯅ ꯏꯔꯥꯏꯗꯪꯅꯦ ꯏꯔꯥꯏꯒ ꯊꯥꯡꯖꯒ ꯊꯥꯡꯖꯗꯤ ꯅꯨꯃꯤꯗꯥꯡ ꯋꯥꯏꯔꯝꯗꯤ ꯌꯥꯗꯣꯏꯕ ꯑꯌꯨꯛꯇꯤ ꯌꯥꯔꯣꯏꯗꯣꯏꯕ ꯅꯨꯡꯉꯥꯏꯖꯤꯡꯒ ꯌꯥꯗꯣꯏꯕ꯫ ꯐꯔꯦ ꯂꯝꯅ ꯀꯣꯏꯒꯤꯁꯤꯅ ꯀꯣꯏꯒꯤꯁꯤꯅ ꯀꯣꯏꯒꯤꯁꯤꯅ ꯒꯌ꯭ꯥꯟ ꯃꯦꯟ ꯑꯥꯝ ꯇꯥꯗꯦ ꯃꯌꯨꯝꯗ ꯉꯥꯛꯇ ꯂꯩꯇꯕꯅꯤ ꯑꯗꯒꯤ ꯍꯧꯖꯤꯛ ꯍꯌꯦꯡ ꯍꯪꯆꯤꯠ ꯌꯥꯅꯤ ꯍꯥꯏꯁꯨ ꯀꯅꯥꯅ ꯈꯪꯕ ꯀꯅꯥꯅꯣꯃ ꯀꯧꯔꯦꯅ ꯆꯦꯟꯒꯤꯗꯣꯏꯅꯤ ꯀꯣꯛꯀ ꯉꯥꯎꯔꯕꯅꯤ ꯑꯩꯗꯤ ꯑꯗꯨ ꯀꯔꯤ ꯑꯦꯟꯖꯥꯡ ꯆꯥ ꯆꯥꯒꯦ ꯉꯁꯤ ꯑꯌꯨꯛꯇꯦꯞ
ꯑꯁ ꯀꯥꯏꯗꯩ ꯆꯥꯛ ꯆꯕꯅꯣꯗ ꯑꯌꯨꯛ ꯉꯟꯇꯥꯗꯨꯝ ꯑꯩꯗꯨ ꯄꯥꯎ ꯐꯥꯎꯔꯦ ꯃꯣꯏꯅ ꯄꯨꯡ ꯇꯔꯥꯗ ꯅꯪꯅꯉꯥꯏ ꯂꯥꯛꯑꯣ ꯀꯣꯂꯦꯖꯇ ꯅꯈꯣꯏ ꯑꯣꯖꯥ ꯃꯀꯣꯛꯇꯨꯅ ꯎꯅꯁꯦ ꯍꯥꯏꯌꯦ ꯈꯣꯠꯂꯦ ꯃꯥꯁꯨ ꯉꯁꯤ ꯃꯤ ꯑꯆꯧ ꯑꯁꯥꯡꯗꯣ ꯀꯧꯔꯛꯄꯩ ꯌꯥꯏꯌꯦꯅ ꯍꯥꯏꯕꯒꯤ ꯀꯩꯀꯩ ꯍꯥꯏꯅꯤꯡꯉꯤꯕ ꯃꯥꯉꯣꯟꯗꯁꯨ ꯀꯩꯅꯣ ꯀꯩꯝ ꯈꯪꯍꯜꯂꯝꯗ꯭ꯔꯗꯤ ꯍꯌꯦꯡ ꯑꯗꯨꯝ ꯏꯍꯥꯡ ꯍꯥꯡꯉꯅꯤ ꯃꯤꯅ ꯍꯪꯉꯛꯄꯗ ꯄꯥꯎꯈꯨꯝ ꯄꯤꯕꯁꯨ ꯂꯩꯔꯣꯏ ꯑꯗꯩꯩ ꯃꯥꯁꯨ ꯁꯥꯎꯒꯗꯧꯕ ꯍꯥꯏꯗꯤ ꯑꯩꯉꯣꯟꯗ ꯀꯩꯝ ꯇꯥꯟꯅꯔꯝꯗ ꯅꯣꯏ ꯑꯇꯣꯞꯄꯗ ꯍꯥꯟꯅ ꯗꯥꯏꯔꯦꯛ ꯆꯠꯂꯤꯗꯣ ꯀꯩꯗꯧꯕꯩꯅꯣ ꯈꯣꯠꯄꯩꯅꯣ ꯍꯪꯉꯛꯑꯗꯤ ꯐꯔꯛ ꯇꯥꯅꯒꯤꯅꯀꯣ
ꯑꯗꯨꯒꯤꯅꯀꯣ ꯑꯩꯁꯦ ꯄꯨꯡ ꯅꯤꯄꯥꯟ
ꯅꯤꯄꯥꯟ ꯁ꯭ꯋꯥꯏꯗ ꯆꯠꯂꯦꯕ ꯆꯥꯛꯇꯨ ꯊꯣꯡꯒꯦ ꯇꯧꯔꯝꯕꯅꯦꯕꯀꯣ ꯊꯣꯡ ꯊꯥꯒꯠꯂꯝꯃꯦꯕ ꯊꯣꯡꯕꯗꯤ ꯊꯥꯒꯠꯂꯝꯃꯦ ꯑꯗꯨꯒ ꯌꯦꯟꯖꯥꯡꯁꯨ ꯊꯣꯡꯗ꯭ꯔꯕꯅꯤꯅ ꯑꯗꯨꯝ ꯑꯩꯈꯣꯏ ꯏꯅꯥꯎꯄꯥꯁꯨ ꯍꯌꯦꯡ ꯀꯩꯅꯣ ꯑꯥ ꯃꯉꯥꯅꯤ ꯆꯥꯛꯀꯧꯕ ꯂꯩꯕꯒꯤ ꯕꯥꯇꯣꯟ ꯇꯥꯀꯥ ꯊꯣꯛꯄꯗ ꯑꯗꯨꯗ ꯉꯥꯇꯪ ꯉꯥꯏꯔꯣ ꯑꯩꯅ ꯆꯠꯃꯤꯟꯅꯒ꯭ꯔꯁꯦꯅ ꯄꯨꯡ ꯃꯈꯥꯏ ꯁ꯭ꯋꯥꯏ ꯊꯣꯛꯈ꯭ꯔꯦ ꯆꯥꯛ ꯆꯥꯥꯕꯁꯨ ꯅꯪꯗ꯭ꯔꯦ ꯑꯗꯨꯅ ꯕꯖꯥꯔꯗꯒꯤ ꯃꯥꯅ ꯂꯐꯣꯏ ꯀꯩꯀꯩ ꯇꯧꯔꯒ ꯊꯛꯅꯕ ꯁꯦꯝꯕꯗꯨꯃ ꯊꯛꯍꯜꯂꯦ ꯑꯩꯅ ꯁꯪꯒꯣꯝ ꯃꯐꯝ ꯑꯗꯣ ꯊꯛꯑꯦ ꯑꯗꯨꯗꯨꯒ ꯑꯗꯨꯝ ꯆꯠꯂꯦ ꯑꯗꯣ ꯑꯥ
ꯑꯗꯣ ꯑꯥ ꯌꯧꯕ ꯒꯥꯟꯗ ꯈꯔ ꯉꯥꯏꯅꯔꯦ ꯑꯗꯨꯒꯟꯗ
ꯃꯥꯟꯅꯕ ꯑꯃ ꯃꯥꯒꯤ ꯀꯩꯀꯩ ꯌꯦꯡꯕꯒꯤ ꯍꯥꯡꯕꯗꯣ ꯃꯥꯒꯤꯗ ꯉꯥꯇꯪ ꯐꯝꯕꯀꯥꯟꯗ ꯃꯥꯅ ꯅꯣꯏ ꯆꯥꯛ ꯆꯥꯔꯕ ꯈꯣꯠꯂꯕ ꯍꯪꯉꯛꯑꯦ ꯑꯗꯣ ꯑꯩꯈꯣꯏꯅ ꯆꯥꯔꯛꯇ꯭ꯔꯤ ꯍꯥꯏꯕꯗꯣ ꯃꯥꯅ ꯄꯔꯣꯊꯥ ꯑꯍꯨꯝ ꯄꯨꯁꯤꯟꯕꯤꯔꯛꯑꯦ ꯃꯤ ꯉꯥꯏꯕ ꯑꯩꯈꯣꯏꯍꯨꯝ ꯉꯥꯏꯔ ꯂꯩꯕꯀꯣ ꯏꯃꯥꯟꯅꯕꯤ ꯑꯅꯤ ꯑꯃꯒ ꯉꯥꯏꯕ
ꯉꯥꯏꯕ ꯉꯥꯏꯔ ꯂꯩꯒꯟ ꯄꯣꯊꯥ ꯄꯨꯁꯤꯜꯂꯛꯑꯦ ꯑꯗꯨꯒ ꯆꯥꯔꯒ ꯑꯗꯨꯝ ꯂꯥꯛꯑꯦ ꯆꯥꯛ ꯆꯥꯔꯦꯗ ꯉꯁꯤꯗꯤ ꯑꯌꯛꯇꯤ ꯍ ꯑꯣ ꯑꯗꯨꯗꯣ ꯍꯥꯏꯔꯒ ꯅꯣꯏ ꯉꯁꯥꯏꯒꯤ ꯅꯣꯏ ꯇꯥꯔꯤꯛ ꯀꯨꯟꯅꯤꯄꯥꯥꯟꯒꯤ ꯍꯥꯏꯕꯗꯣ ꯑꯗꯨ ꯑꯗꯣ ꯉꯁꯥꯏ ꯍꯥꯏꯔꯞ ꯄꯜꯂꯛꯄꯅꯦ ꯑꯥ ꯉꯔꯥꯡ ꯃꯥ ꯑꯥꯗ ꯆꯠꯄꯗ ꯅꯣꯏ ꯅꯃꯥꯟꯅꯕ ꯀꯩꯅꯣꯒꯤꯗꯨꯒ ꯋꯥꯔꯤ ꯁꯥꯟꯅꯔꯛꯑꯦ ꯑꯗꯨ ꯁꯥꯟꯅꯔꯛꯄꯗ ꯀꯃꯥꯏꯟ ꯀꯃꯥꯏꯟ ꯇꯧꯗꯣꯏꯅꯣ ꯀꯥꯏ ꯇꯧꯁꯦ ꯍꯥꯏꯅꯣ ꯈꯣꯠꯇꯣꯏꯅꯣꯅ ꯍꯥꯏꯔꯞ ꯍꯪꯉꯛꯄꯅꯤꯅꯦꯅ ꯍꯥꯏꯔꯛꯄ ꯑꯗ ꯑꯩꯅ ꯈꯪꯗꯦ ꯑꯩꯗꯤ ꯅꯣꯏ ꯅꯣꯏ ꯑꯗꯨꯝ ꯍꯪꯅꯔꯣꯅ ꯍꯥꯏ ꯑꯗꯨ ꯃꯥꯅ ꯅꯍꯥꯟ ꯅꯪꯒ ꯁꯥꯟꯅꯕꯗꯗꯤ ꯆꯥꯛꯀꯨꯝꯕꯗꯨꯅ ꯊꯣꯡꯉ ꯄꯨꯔꯒ ꯌꯦꯟꯖ ꯌꯦꯟꯖꯥꯡꯗꯨꯅ ꯑꯥꯗ ꯊꯣꯡꯉꯒ ꯆꯥꯁꯤ ꯈꯣꯠꯁꯤ ꯑꯗꯨꯃꯥꯏꯅꯗꯤ ꯍꯥꯏꯔꯞꯇꯤ ꯍꯥꯏꯅꯈꯤꯕꯅꯦ ꯑꯗꯣ ꯃꯐꯝꯗꯣ ꯀꯥꯏ ꯇꯧꯁꯤꯒꯦ ꯃꯣꯏꯔꯣꯝꯗ ꯇꯧꯁꯤꯔꯥ ꯅꯠꯇ꯭ꯔꯒ ꯑꯩꯈꯣꯏꯔꯣꯝꯗ ꯇꯧꯁꯤꯔꯥ ꯑꯩꯅ ꯐꯥꯒꯤ ꯑꯩꯈꯣꯏꯔꯣꯝꯗꯅ ꯂꯥꯛꯀꯦ ꯂꯥꯛꯑꯣ ꯐꯥꯒꯤ ꯇꯧꯔꯝꯕꯅꯦꯕ ꯑꯗꯣ ꯃꯥꯅ ꯀꯩꯅꯣ ꯑꯣꯏꯅ ꯆꯠꯄꯅ ꯐꯅꯤꯗ ꯑꯁꯣꯝꯗ ꯏꯁꯤꯡꯒꯨꯝꯕꯗ ꯆꯠꯂꯒ ꯑꯃꯨꯛ ꯏꯁꯤꯡ ꯃꯌꯥꯏꯗ ꯂꯩꯕꯗꯣ ꯂꯝ ꯑꯗꯨꯃꯥꯏꯟ ꯇꯧꯕꯗꯨꯗ ꯑꯣꯏꯅ ꯆꯠꯂꯨꯁꯦ ꯈꯣꯠꯂꯨꯁꯦ ꯑꯩꯅ ꯑꯩꯈꯣꯏ ꯈꯪꯗꯦꯗ ꯏꯌꯥ ꯌꯥꯏ ꯈꯟꯅꯔꯣ ꯑꯗꯨꯏꯗꯨꯗꯤ ꯑꯗꯨꯒ ꯑꯗꯣꯝꯗꯕꯨ ꯑꯣꯏꯔꯁꯨ ꯁꯣꯝꯗꯕꯨ ꯑꯣꯏꯔꯁꯨ ꯅꯣꯏ ꯑꯗꯨꯝ ꯈꯟꯅꯔꯣ ꯑꯗꯨꯒ ꯗꯤ ꯍꯥꯏꯗꯤ ꯍꯥꯏꯔꯝꯕꯅꯦ ꯑꯗꯨꯒ ꯑꯗꯨꯝ ꯑꯃꯣꯛ ꯃꯤ ꯂꯥꯛꯁꯤꯟꯕꯗꯒꯤ ꯑꯃꯨꯛ ꯊꯕꯛꯇꯣ ꯑꯃꯨꯛ ꯇꯧꯈꯤꯕꯗꯩꯩ ꯃꯈꯥ ꯆꯠꯊꯗ꯭ꯔꯦ ꯑꯩꯗꯣ ꯑꯗꯣ ꯑꯗꯨꯃꯥꯏꯅ ꯍꯧꯔꯛꯄꯅꯦ ꯑꯩꯉꯣꯟ
ꯑꯗꯨ ꯅꯪ ꯍꯥꯏꯔꯝꯕ ꯌꯥꯗ꯭ꯔꯣ ꯑꯩꯅ ꯑꯩꯅꯁꯨ ꯅꯍꯥꯟ ꯍꯪꯉꯛꯄꯅꯦ ꯑꯗꯨꯝ ꯃꯣꯏꯗ ꯑꯗꯨꯝ ꯅꯣꯏꯁꯨ ꯃꯥꯁꯨ ꯑꯗꯨꯝ ꯍꯥꯏ ꯊꯕꯛ ꯆꯤꯟꯕ ꯀꯩꯗꯧꯕꯒ ꯍꯪꯉꯛꯄ ꯐꯔꯛ ꯇꯥꯕ ꯑꯣꯏꯔꯝꯒꯅꯤ ꯑꯗꯨꯝ ꯃꯣꯏ ꯍꯥꯏꯜꯂꯛꯀꯦ ꯈꯣꯠꯂꯛꯀꯦ ꯑꯗꯨꯃꯥꯏꯅ ꯍꯥꯏꯔꯝꯃꯗꯤ ꯐꯗꯅꯤꯅꯦ ꯑꯩꯈꯣꯏ ꯀꯩꯝꯇ ꯇꯨꯃꯤꯟ ꯂꯩꯖꯤꯟꯕꯩ ꯃꯑꯣꯡ ꯃꯥꯜꯂꯝꯃꯅꯦꯕ
ꯑꯁ ꯇꯥꯅꯤꯡꯗꯦꯍꯦ ꯃꯥꯜꯂꯣꯏꯍꯦ ꯑꯗꯨꯝ ꯍꯪꯅꯧ ꯑꯗꯨꯕꯨ ꯀꯩꯅꯣ ꯑꯃꯅ ꯍꯥꯏꯅꯤ ꯃꯥ ꯍꯧꯗꯣꯛꯂꯛꯄꯐꯝ ꯗꯣꯏ ꯑꯃꯅ ꯍꯧꯅꯤ ꯃꯥꯅ ꯇꯨꯃꯤꯟꯅ ꯀꯅꯥ ꯑꯗꯨꯃꯥꯏꯅ ꯀꯔꯤꯝ ꯍꯥꯏꯔꯛꯄꯗꯤ ꯅꯠꯇꯦ ꯑꯗꯨꯝ ꯑꯦ ꯉꯔꯥꯡ ꯁꯨꯃꯥꯏꯅ ꯊꯦꯡꯅꯕꯗ ꯀꯩꯅꯣꯗꯗꯤ ꯑꯃꯥꯏ ꯁꯨꯃꯥꯏꯅ ꯍꯥꯏꯔꯛꯑꯦ ꯀꯃꯥꯏꯅ ꯇꯧꯁꯤꯒꯦ ꯀꯥꯏ ꯇꯧꯁꯤꯒꯦ ꯍꯪꯉꯛꯄꯅ ꯑꯩꯅ ꯑꯩꯅ ꯑꯗꯨꯝ ꯈꯪꯗꯦ ꯑꯗꯨꯗꯤ ꯅꯣꯏ ꯑꯗꯨꯝ ꯈꯟꯅꯔꯣ ꯑꯗꯨꯒ ꯍꯥꯏꯔꯛꯑꯣ ꯍꯥꯏꯕꯗꯤ ꯑꯩꯅꯗꯤ ꯃꯦꯟ ꯑꯣꯏꯅ ꯌꯥꯎꯕ ꯄꯣꯠ ꯅꯠꯇꯕꯅꯤꯅ ꯑꯗꯣ ꯑꯩꯅꯕꯨꯗꯤ ꯐꯥꯒꯤꯕꯣꯏ ꯀꯩꯕꯣꯏ ꯑꯩꯈꯣꯏꯔꯣꯝꯗ ꯂꯥꯎꯑꯣ ꯑꯩꯈꯣꯏꯔꯣꯝꯗꯁꯨ ꯑꯗꯨꯝ ꯆꯠꯂꯁꯨ ꯌꯥꯅꯤ ꯃꯐꯝꯗꯤ ꯂꯩ ꯈꯣꯠꯂꯦꯅꯗꯤ ꯍꯥꯏꯔꯝꯕꯅꯦꯕ ꯑꯗꯣ ꯃꯥ ꯑꯁꯣꯝꯗ ꯆꯠꯅꯤꯡꯕꯗꯧꯅꯁꯨ ꯇꯧꯍꯧꯕꯅꯦ ꯑꯗꯨꯗꯤ ꯅꯣꯏ ꯑꯗꯨꯝ ꯍꯪꯅꯔꯒ ꯂꯦꯞꯄꯣ ꯃꯐꯝꯗꯨꯗꯤ ꯑꯗꯩ ꯀꯅꯥ ꯀꯅꯥ ꯌꯥꯎꯗꯣꯏꯅꯣꯁꯨ ꯈꯪꯗꯦ ꯑꯩꯗꯤ ꯍꯥꯏꯗꯤ ꯑꯥꯒꯤ ꯑꯃꯗꯨꯅ ꯂꯩꯔꯦ ꯑꯗꯒꯤ ꯅꯣꯏꯕꯅꯃꯥꯟꯅꯕꯗꯨꯒ ꯅꯪꯒ ꯅꯣꯏꯅꯤ ꯈꯛꯇꯅꯤ ꯅꯣꯏ ꯑꯍꯨꯝ ꯈꯛꯇꯅꯤ ꯑꯩꯅ ꯈꯪꯉꯤꯁꯦ ꯑꯩꯈꯣꯏ ꯃꯄꯨꯗꯨꯒ ꯅꯣꯏ ꯃꯔꯤ ꯅꯣꯏ ꯃꯔꯤꯗ ꯍꯦꯟꯁꯨ ꯈꯪꯗꯦ ꯑꯇꯣꯞꯄ ꯀꯅꯥ ꯀꯅꯥ ꯌꯥꯎꯗꯣꯢꯅꯣꯁꯨ ꯈꯪꯗꯦ ꯅꯣꯏꯁꯥꯟꯅꯔꯒ ꯐꯥꯎꯅꯔꯣ ꯑꯗꯨꯗꯤ
ꯍꯣꯏꯌꯦ ꯑꯩꯈꯣꯏ ꯅꯣꯏꯌꯦ ꯑꯩꯈꯣꯏ ꯃꯉꯥꯈꯛꯇꯅꯤ ꯀꯩꯅꯣ ꯑꯇꯣꯞꯄ ꯌꯥꯎꯍꯜꯂꯣꯏꯅ ꯍꯥꯏꯗꯤ ꯋꯥꯔꯤ ꯄꯨꯟꯕ ꯈꯣꯠꯄꯁꯨ ꯅꯨꯡꯉꯥꯏ ꯑꯗꯨ ꯑꯗꯒꯤ ꯃꯌꯥꯝ ꯄꯨꯜꯂꯒ ꯍꯧꯖꯤꯛꯇ ꯍꯦꯛꯇ ꯋꯥꯔꯤ ꯋꯥꯇꯥꯏ ꯁꯥꯟꯅꯕ ꯈꯣꯠꯄ ꯇꯧꯕꯒꯤ ꯋꯥꯈꯟꯗꯣ ꯑꯩ ꯀꯥ ꯍꯦꯟꯅ ꯆꯪꯗꯦꯕ ꯍꯧꯖꯤꯛꯀꯥꯟꯗꯣ ꯑꯩꯈꯣꯏ ꯁꯨꯝ ꯄꯨꯟꯕ ꯑꯩꯈꯣꯏ ꯅꯪ ꯂꯩꯔꯦ ꯑꯗꯒꯤ ꯅꯪꯒꯤ ꯃꯄꯨꯗꯨ ꯂꯩꯔꯦ ꯃꯊꯛꯀꯤꯗꯨ ꯑꯃ ꯂꯩꯔꯦ ꯑꯗ ꯏꯃꯥꯟꯅꯕꯗꯨꯒ ꯑꯩꯒꯤ ꯑꯩꯈꯣꯏ ꯃꯉꯥꯇ ꯑꯇꯣꯞꯄ ꯍꯥꯏꯅꯗꯨꯦꯗ
ꯑꯇꯣꯞꯄ ꯍꯥꯏꯅꯗꯦꯗ ꯍꯣ ꯑꯗꯨ ꯃꯉꯥ ꯆꯠꯄꯁꯦ ꯐꯩ ꯐꯠꯇꯦꯕꯨꯗꯤ ꯇꯧꯕꯅꯦꯕꯀꯣ ꯑꯗꯨ ꯈꯪꯗꯦ ꯑꯗꯨꯝ ꯃꯣꯏ ꯃꯅꯥꯎꯄꯥꯒꯨꯝꯕ ꯑꯃ ꯌꯥꯎꯍꯜꯂꯒ ꯇꯔꯨꯛꯀꯨꯝꯕ ꯑꯗꯨꯃꯥꯏꯅ ꯑꯣꯏꯔꯗꯤ ꯌꯥꯅꯤ ꯍꯣꯏ ꯈꯪꯗꯦ ꯃ ꯃꯐꯝꯗꯨꯕꯨꯗꯤ ꯑꯩꯅ ꯑꯩꯅ ꯈꯜꯂꯝꯕꯅ ꯑꯗꯨꯝ ꯑꯩꯈꯣꯏꯅ ꯍꯥꯟꯅ ꯁꯣꯝꯗ ꯆꯥꯔꯒ ꯅꯥꯁꯄꯇꯤꯒ ꯍꯩꯅꯧꯒ ꯍꯦꯛꯄ ꯃꯐꯝꯗꯨꯁꯨ ꯑꯗꯨꯝ ꯌꯥꯗꯤ ꯌꯥꯏꯗꯅ ꯃꯣꯏꯗꯣ ꯍꯥꯏꯗꯤ ꯀꯩꯅꯣꯗꯣ ꯑꯦꯗꯚꯦꯟꯆꯔꯒꯤ ꯇꯥꯏꯞꯇ ꯄꯥꯝꯃꯒꯅ ꯑꯗꯨꯝ ꯅꯣꯏꯔꯣꯝꯗꯒꯤ ꯋꯥꯅ ꯀꯥꯕꯗ ꯏꯕꯥꯅꯤꯅ ꯎꯕ ꯂꯥꯜꯂꯒ ꯑꯗꯨꯃꯥꯏ ꯀꯥꯍꯟꯕꯤꯔꯅꯤ ꯀꯥꯍꯜꯂꯒ ꯑꯗꯨꯝ ꯑꯗꯨꯃꯥꯏꯅ ꯇꯧꯔ ꯆꯠꯂꯒ ꯑꯥꯗ ꯆꯥꯔꯨꯔꯒ ꯌꯥꯔꯦ ꯑꯗꯨ ꯀꯨꯝꯃꯛꯄꯗꯅ ꯑꯃꯨꯛ ꯀꯩꯅꯣ ꯂꯩꯕꯗꯣ ꯃꯨꯔꯇꯤꯒ ꯁꯥꯔ ꯂꯩꯕꯗꯣ ꯑꯗꯨꯗꯨꯗꯁꯨ ꯌꯦꯡꯍꯟ ꯌꯥꯔꯦꯗꯅ ꯑꯗꯨꯃꯥꯏꯅ ꯌꯦꯡꯒꯦꯁꯨ ꯌꯥꯔꯦ ꯑꯗꯒꯤ ꯑꯗꯨꯗꯩ ꯈꯤꯇꯪ ꯍꯦꯟꯅ ꯑꯃꯨꯛ ꯆꯠꯁꯤ ꯍꯥꯏꯔꯒꯁꯨ ꯆꯥꯛꯆꯥ ꯇꯣꯛꯑꯒ ꯑꯗꯨꯝ ꯃꯊꯛꯂꯣꯝꯗ ꯑꯃꯨꯛ ꯀꯥꯈꯠꯀꯦꯁꯨ ꯌꯥꯔꯦ ꯅꯠꯇ꯭ꯔꯒꯁꯨ ꯅꯍꯥꯟ ꯑꯩꯈꯣꯏꯅ ꯆꯥꯛ ꯈꯛꯇꯪ ꯆꯥꯔꯒ ꯍꯜꯂꯛꯄ ꯃꯐꯝ ꯑꯗꯨꯒꯤ ꯀꯩꯅꯣꯗꯁꯨ ꯑꯗꯨꯝ ꯆꯠꯁꯤꯁꯨ ꯌꯥꯔꯦ ꯑꯗꯨꯝ ꯌꯥꯏꯗꯅꯀꯣ ꯁꯣꯝꯗ ꯇꯧꯁꯦ ꯍꯥꯏꯔꯒꯁꯨ ꯃꯥꯅ ꯁꯨꯝ ꯍꯪꯉꯛꯄ ꯋꯥꯅꯦ ꯃꯐꯝꯗꯣ ꯀꯥꯏꯅ ꯇꯧꯁꯤꯒꯦ ꯑꯗꯣꯝꯗ ꯂꯩꯒꯗ꯭ꯔꯥꯠꯄ ꯀꯗ꯭ꯔꯥ ꯑꯗꯨ ꯑꯗꯨꯃꯥꯏꯅ ꯍꯪꯉꯛꯄ ꯑꯩꯅ ꯑꯗꯨꯗꯨ ꯀ ꯋꯥꯈꯟꯗ ꯂꯥꯛꯈ꯭ꯔꯕ ꯍꯥꯏꯇꯥꯔꯦ ꯁꯤꯗꯁꯨ ꯌꯥꯗꯤ ꯌꯥꯅꯤ ꯇꯧꯁꯦ ꯍꯥꯏꯔꯒꯗꯤꯅ ꯑꯗꯨꯃꯥꯏꯅ ꯈꯟꯕ ꯑꯗꯨ ꯃꯥꯅ ꯃꯣꯏ ꯑꯁꯣꯝꯗꯁꯨ ꯍꯤ ꯇꯣꯡꯉꯒ ꯆꯠꯂꯒ ꯇꯧꯅꯤꯡꯕꯩ ꯃꯑꯣꯡꯗꯁꯨ ꯍꯥꯏꯔꯞꯄꯨꯗꯤ ꯍꯥꯏꯍꯧꯕꯅꯦꯕ ꯁꯣꯝꯗꯅ ꯐꯔꯣꯏꯗꯅꯦ ꯅꯣꯏꯕꯨ ꯍꯤꯒ ꯇꯣꯡꯉ ꯆꯠꯂꯒ ꯑꯗꯨ ꯑꯗꯥ ꯇꯧꯕ ꯈꯣꯠꯄꯅꯁꯨ ꯍꯥꯏꯔꯞꯇꯦ ꯍꯥꯏꯍꯧꯕꯅꯦ ꯑꯗꯣ ꯈꯪꯗꯦ ꯃꯐꯝꯗꯨꯗꯤ ꯑꯗꯨꯝ ꯅꯣꯏ ꯂꯦꯞꯅꯔꯣ ꯍꯪꯅꯔꯣ ꯑꯗꯨꯒ ꯁꯣꯝꯗ ꯇꯧꯁꯦ ꯍꯥꯏꯔꯒꯁꯨ ꯍꯧꯖꯤꯛꯀꯤ ꯑꯩꯅ ꯍꯥꯏꯔꯤꯕ ꯃꯐꯝꯗꯨꯗꯤ ꯑꯗꯨꯝ ꯌꯥꯗꯤ ꯌꯥꯗꯧꯗꯤ ꯃꯥꯜꯂꯦ ꯅꯨꯡꯉꯥꯏꯅꯦꯕ ꯑꯗꯨꯝ ꯍꯥꯏꯗꯤ ꯃꯣꯏꯗꯨꯗꯤ ꯑꯅꯧꯕ ꯑꯗꯨꯝ ꯑꯣꯏꯅꯦꯕ ꯀꯩꯁꯨ ꯃꯣꯏ ꯆꯤꯡ ꯂꯩꯇꯕꯅꯦꯕ ꯑꯥꯒꯤ ꯀꯥꯡꯒꯨꯝ ꯃꯈꯩꯗꯁꯨ ꯑꯗꯨꯗꯒꯤ ꯃꯣꯏꯁꯨ ꯃꯣꯏꯅ ꯑꯃꯨꯛ ꯄꯥꯠꯅ ꯍꯦꯟꯅ ꯐꯦꯃꯤꯂꯔ ꯑꯣꯏꯗꯅꯀꯣ ꯑꯗꯨꯃꯥꯏꯅꯗꯤ ꯑꯣꯏꯕꯅꯦ ꯑꯗꯨꯅ ꯈꯪꯗꯦ ꯑꯗꯨꯝ ꯍꯪꯗꯤ ꯍꯪꯅꯔꯣ ꯑꯩꯅꯁꯨ ꯍꯥꯏꯔꯞꯇꯤ ꯑꯗꯨꯃꯥꯏꯅ ꯑꯩꯈꯣꯏꯔꯣꯝꯗ ꯂꯥꯛꯑꯒꯗꯤ ꯃꯐꯝꯗꯤ ꯂꯩꯗꯤ ꯂꯩꯅꯤ ꯁꯨꯃꯥꯏꯅ ꯇꯧꯒꯗꯦꯅ ꯍꯥꯏꯔꯕꯗꯤ ꯍꯥꯏꯔꯝꯕꯅꯦꯕꯀꯣ ꯑꯗꯣ ꯍꯪꯅꯔꯣ ꯑꯗꯨꯗꯤ ꯅꯣꯏ ꯑꯍꯨꯝ ꯃꯔꯤ ꯑꯃꯨꯛ ꯄꯨꯜꯂꯒ
ꯍꯣꯏꯅꯦ ꯑꯩ ꯍꯨꯔꯦꯟ ꯉꯥꯛꯇꯪ ꯂꯩꯔꯒ ꯍꯪꯉꯒꯦ ꯑꯩꯅ ꯍꯪꯗ꯭ꯔꯗꯤ ꯑꯣꯏꯔꯦꯏ ꯃꯥꯁꯨ ꯍꯣꯏ ꯐꯊꯛꯇꯗ ꯆꯤꯟꯕꯅꯤꯅ ꯌꯥꯔꯃꯩꯗꯤ ꯇꯧꯗ ꯑꯥꯟꯅꯕꯅ ꯑꯗꯨꯃꯥꯏꯅ ꯈꯜꯂ ꯂꯩꯔꯝꯗꯣꯏꯅꯦꯕꯀꯣ ꯑꯗꯨꯗꯨꯅ ꯑꯩ ꯍꯪꯉꯒꯦ ꯑꯗꯨꯒ ꯃꯥꯅ ꯍꯣꯏ ꯑꯗꯨꯝ ꯍꯪꯉꯒꯦ ꯅꯪꯅ ꯁꯨꯝ ꯃꯥꯁꯨ ꯌꯥꯝ ꯂꯥꯞꯅ ꯀꯩꯁꯨ ꯆꯥꯅꯤꯡꯉꯝꯝꯃꯔꯔꯕ ꯍꯧꯖꯤꯛꯇꯤ ꯍꯥꯏꯗꯤ ꯃꯣꯏ ꯑꯉꯥꯡ ꯅꯨꯄꯤ ꯀꯩꯀꯩ ꯃꯌꯥꯝ ꯂꯩꯕ ꯈꯣꯠꯄ ꯂꯩꯔꯕꯅꯤꯅꯀꯣ ꯑꯗꯨ ꯃꯒꯤ ꯑꯅꯛꯄꯗ ꯃꯥ ꯍꯦꯟꯅ ꯆꯠꯅꯤꯡ ꯆꯠ ꯉꯕꯅꯦꯕꯀꯣ ꯑꯗꯒꯤꯗꯤ ꯁꯨꯝ ꯑꯗꯨꯒꯤꯗꯤ ꯃꯥꯥꯏꯅ ꯍꯥꯏꯔꯛꯏꯗꯣ ꯍꯥꯏꯗꯤ ꯍꯧꯖꯤꯛꯀꯥꯟ ꯃꯥ ꯆꯤꯡ ꯀꯥꯞ ꯈꯣꯠꯄ ꯇꯧꯕꯤ ꯀꯔꯤꯁꯨ ꯉꯝꯃꯝꯃꯣꯏ ꯈꯪꯉꯦ ꯍꯥꯏꯗꯤ ꯊꯕꯛ ꯁ ꯑꯗꯨ ꯇꯧꯔ ꯂꯩꯕꯅꯤꯅ ꯍꯛꯆꯥꯡ ꯁꯥꯖꯦꯜꯗꯣ ꯑꯗꯨꯧ ꯇꯧꯗꯣꯏꯅ ꯈꯪꯇꯣꯛ ꯇꯧꯕ ꯀꯅ ꯋꯥꯗꯣꯏꯅꯤ
ꯑꯩꯈꯣꯏꯅ ꯋꯥꯗꯣꯏꯅꯦꯕ ꯑꯗꯨꯒ ꯑꯩ ꯏꯃꯥꯟꯅꯕ ꯑꯃ ꯂꯩꯕꯗꯣ ꯑꯗꯨꯝ ꯆꯤꯡ ꯇꯥꯁꯦ ꯍꯥꯏꯔꯕ ꯃꯥ ꯁꯨꯡꯌꯥ ꯌꯥꯔꯔꯣꯏ ꯃꯥꯗꯤ ꯌꯥꯝ ꯇꯟꯕꯅꯦꯕꯀꯣ ꯑꯩꯅ ꯆꯤꯡ ꯀꯥꯁꯦ ꯆꯤꯡꯀꯥꯁꯦ ꯍꯧꯕ ꯁꯦ ꯍꯧꯕꯁꯦ ꯑꯗꯨꯝ ꯍꯧꯕꯅꯦ ꯑꯗꯣ ꯃꯥꯅꯗꯤ ꯁꯨꯛ ꯌꯥꯗꯕ ꯑꯁ ꯀꯩꯗꯧꯗꯣꯏꯅꯣꯗ ꯀꯩꯗꯧꯗꯣꯏꯅꯣꯗ ꯍꯥꯏꯔ ꯆꯤꯡ ꯀꯥꯕ ꯆꯞꯄ ꯌꯥꯎꯗꯕꯅꯦꯕ
ꯍꯣ ꯑꯗꯨ ꯑꯣꯏꯔꯒꯗꯤ ꯑꯗꯨꯝ ꯄꯥꯠꯇ ꯇꯥꯔꯦ ꯑꯗꯨꯅ ꯐꯔꯦ ꯑꯩꯗꯤ ꯀꯩꯅꯣꯝ ꯍꯥꯏꯒꯦ ꯑꯣ ꯑꯗꯨꯒꯅꯦ ꯃꯥꯅ ꯇꯨꯃꯤꯟꯅ ꯂꯩꯁꯤꯟꯕ ꯍꯥꯏꯗꯣ ꯑꯗꯨꯗꯤ ꯂꯩꯗꯤ ꯂꯩꯁꯤꯟꯗꯕꯅꯦ ꯂꯩꯁꯤꯟꯗꯕ ꯍꯥꯏꯕꯗꯤꯅꯦ ꯀꯨꯏꯔꯦꯕ ꯃꯥꯅ ꯇꯥꯔꯤꯛ ꯀꯨꯟꯅꯤꯄꯥꯜ ꯗꯨꯗꯤ ꯃꯤ ꯊꯥꯔꯨꯒꯅꯨꯀꯣ ꯑꯗꯩ ꯀꯦꯂꯦꯟꯗꯔꯗꯒ ꯀꯩꯅꯣ ꯇꯤꯒ ꯍꯥꯏꯔꯒ ꯏꯁꯤꯟꯈ꯭ꯔꯕꯅꯦꯕ ꯔꯦꯠꯅꯒ ꯇꯧꯔꯒ ꯏꯍꯧꯕꯅꯦꯕ ꯀꯦꯂꯦꯟꯗꯔꯗ ꯃꯗꯨꯕꯨꯗꯤ ꯈꯜꯂꯝꯃꯣꯌ ꯑꯗꯨꯁꯨ ꯁꯨꯝ ꯈꯤꯇꯪꯁꯨ ꯂꯥꯞꯄꯤꯒ ꯍꯥꯏꯕꯗꯨꯒꯤ ꯑꯗꯒꯤ ꯊꯑꯣꯏꯅ ꯁꯪ ꯋꯥꯔꯤ ꯑꯣꯏꯅ ꯁꯥꯟꯅꯕꯩ ꯃꯇꯝꯗꯁꯨ ꯁꯨꯝ ꯀꯩꯅꯣ ꯇꯧꯕꯒꯤ ꯇꯧꯔꯛꯇꯕ ꯑꯣꯏꯔꯕꯅꯤ ꯃꯥ ꯑꯗꯨꯝ ꯀꯨꯏꯗꯤ ꯀꯨꯏꯔꯦꯕ ꯀꯨꯟ ꯅꯤꯄꯥꯜꯗꯣ ꯀꯔꯤꯝꯇ ꯇꯧ ꯊꯥꯒꯅꯨ ꯑꯗꯒꯤ ꯁꯨꯇꯤꯒ ꯍꯥꯏꯔꯒ ꯏꯁꯤꯜ ꯍꯧꯕꯅꯦꯕꯀꯣ ꯀꯦꯂꯦꯟꯗꯔꯗ ꯑꯗꯨꯅ ꯑꯗꯨꯕꯨꯗꯤ ꯈꯟꯗꯤ ꯈꯜꯂꯝꯃꯣꯏ ꯑꯗꯨꯝ ꯇꯧꯒꯦꯅꯗꯤ ꯈꯟꯗꯤ ꯈꯟꯕꯗꯤ ꯃꯥꯜꯂꯦꯕ ꯑꯗꯨ ꯈꯪꯗꯦ ꯑꯗꯨꯅꯦ ꯃꯐꯝꯗꯣ ꯑꯗꯨꯝ ꯃꯥꯅ ꯑꯗꯣꯝꯗ ꯄꯥꯝ ꯃꯁꯨ ꯌꯥꯏꯗ ꯀꯩꯁꯨ ꯀꯥꯏꯗꯦꯗ ꯃꯥꯅ ꯑꯦ ꯑꯇꯣꯞꯄ ꯀꯥꯏꯗ ꯂꯩꯒꯦ ꯅꯣꯏꯔꯣꯝꯗ ꯂꯩꯒꯗ꯭ꯔꯥꯅ ꯍꯪꯕꯗꯨꯒꯤ ꯑꯩꯅ ꯑꯦ ꯂꯩꯗꯤ ꯂꯩꯅꯤ ꯑꯩꯈꯣꯏꯃꯗ ꯂꯥꯛꯑꯒꯗꯤ ꯑꯩꯈꯣꯏꯅ ꯂꯥꯛꯀꯦꯁꯨ ꯂꯥꯛꯑꯣ ꯀꯩꯅꯣ ꯍꯥꯏꯕ ꯑꯗꯨꯁꯨ ꯃꯥꯅ ꯑꯃꯨꯛ ꯊꯑꯣꯏꯅ ꯍꯥꯏꯔ ꯀꯥꯟꯗꯗꯤ ꯑꯃꯨꯛ ꯈꯪꯗꯦꯅꯦ ꯅꯣꯏꯕꯨ ꯄꯥꯠꯇ ꯍꯤꯒ ꯇꯣꯡꯉꯒ ꯆꯠꯄꯗꯨꯅ ꯍꯦꯟꯅ ꯄꯥꯝꯗꯕ꯭ꯔꯥꯅꯦꯅ ꯑꯗꯨꯃꯥꯏꯅ ꯍꯥꯏꯍꯧꯕꯅꯦꯕ ꯑꯗꯨ ꯌꯥꯏꯌꯦ ꯁꯣꯝꯗ ꯂꯥꯛꯄ ꯍꯥꯏꯁꯦ ꯀꯩꯁꯨꯕꯨꯗꯤ ꯀꯥꯏꯗꯦ ꯑꯗꯨꯏꯁꯨ ꯑꯗꯨꯝ ꯑꯁꯣꯝꯗ ꯇꯧꯁꯦ ꯍꯥꯏꯔꯁꯨ ꯌꯥꯏꯑꯕ ꯀꯩꯁꯨ ꯀꯥꯏꯗꯦꯕ ꯑꯗꯨꯏꯕꯨꯗꯤ ꯑꯗꯨ ꯍꯪꯅꯔꯣ ꯑꯁꯣꯝꯗꯗꯤ ꯅꯝꯗꯧ ꯃꯥꯜꯂꯦ ꯑꯗꯨꯗꯤ ꯀꯥꯞꯇꯟ ꯉꯥꯛꯇ ꯑꯣꯏꯔꯝꯅꯤꯅ ꯑꯗꯨ ꯌꯥꯔꯦ ꯑꯗꯨꯃꯥꯏꯅ ꯇꯧꯔꯁꯦꯁꯨ ꯀꯩꯁꯨ ꯀꯥꯏꯗꯦꯕ ꯑꯩꯒꯤꯕꯨꯗꯤ ꯅꯣꯏ ꯑꯗꯨꯝ ꯄꯥꯎꯗꯨꯗ ꯐꯥꯎꯅꯔꯒ ꯀꯟꯐꯥꯝ ꯇꯥꯅꯔꯣ ꯍꯣ ꯍꯣꯏ ꯐꯔꯦ ꯐꯔꯦ ꯑꯩꯁꯨ ꯊꯕꯛ ꯑꯃ ꯇꯧꯒꯤꯒꯦꯀꯣ ꯑꯃꯨꯛ ꯇꯧꯔꯛꯀꯦ ꯍꯣ ꯍꯣꯏ